ꯑ
ꯍꯜꯂꯣ
ꯍꯜꯂꯣ
ꯑꯣ ꯀꯩꯅꯣ ꯅꯪꯅ ꯍꯌꯦꯡ ꯈꯪꯒꯅꯤ ꯍꯥꯏꯕꯁꯦ
ꯍꯥ
ꯑꯥ
ꯎꯝ ꯈꯪꯅꯤꯡꯕ꯭ꯔꯣ ꯍꯌꯦꯡ ꯈꯪꯉꯣ
ꯌꯦ ꯈꯪꯅꯤꯒꯦꯗ
ꯍꯌꯦꯡ ꯈꯪꯉꯨꯀꯣ
ꯑ ꯀ ꯀꯧꯅ ꯀꯧ
ꯑꯩꯅ ꯀꯗꯧꯔꯒꯦꯅꯦ
ꯁꯕꯨꯟ ꯀ
ꯑꯩ ꯀꯁꯨ ꯇ ꯍꯧꯗꯤ ꯎ ꯑꯁ ꯑꯩꯩꯗꯣ ꯍꯥ
ꯀꯩ ꯇꯧꯔꯤꯒꯦ ꯍꯧꯖꯤꯛꯇꯤ
ꯑ ꯐꯝꯃꯒ ꯂꯩꯔꯝꯕꯅꯦ
ꯎꯝ
ꯑꯩꯗꯣ ꯀꯩꯅꯣꯗ ꯋꯥꯔꯤ ꯁꯥꯔꯝꯕꯅꯦ
ꯑꯣ ꯀꯅꯥꯗ
ꯁꯤꯗ ꯁꯤꯗ
ꯎꯝ
ꯃꯣꯏꯗꯣ ꯀꯣ ꯀꯩꯅꯣ ꯇꯧꯕꯤꯒꯦ ꯇꯧꯔꯛꯑꯣꯅ ꯍꯥꯏꯕꯀꯣ
ꯎꯝ
ꯑꯃꯔꯛ ꯈꯛꯇꯅꯦꯗ
ꯑꯣ
ꯑꯗꯨꯒꯤ ꯌꯥꯁꯨ ꯌꯥꯗꯦ ꯌꯥꯗꯕꯒꯤ ꯑꯗꯨꯝ ꯇꫭꯛꯑꯦ
ꯎꯝ
ꯍꯣꯔꯦꯟ ꯍꯣꯔꯦꯟ ꯄꯨꯡ ꯏꯂꯚꯦꯟ ꯏꯂꯚꯦꯟ ꯃꯈꯥꯏ ꯁ꯭ꯋꯥꯏꯗ ꯇꯧꯁꯦ ꯍꯥꯏꯌꯦ
ꯑꯣ
ꯎ ꯎ ꯀꯥꯏꯗꯦ
ꯑ ꯍꯥꯏꯗꯤ ꯑꯗꯨ ꯃꯇꯝꯗ ꯑ ꯀꯩ ꯍꯥꯏꯅꯤ ꯅꯦꯠꯋꯥꯛꯇꯣ ꯅꯨꯡꯉꯥꯏꯍꯩꯌꯦ
ꯎꯝ
ꯎꯝ
ꯀꯔꯤꯔꫭ ꯄꯨꯅꫭꯛ ꯅꫭꯛꯏ
ꯅꯣꯛꯅꯤꯡꯕ ꯅꯨꯡꯉꯥꯏꯈꯤꯅꯤ ꯀꯩꯇꯧꯕꯗꯣ ꯁꯥꯛꯇꯨꯒ ꯄꯨꯡ ꯑꯦꯂꯚꯦꯟ ꯃꯈꯥꯏ ꯍꯥꯏ ꯍꯥꯏꯔꯒ ꯀꯩꯅꯣꯝꯃꯗꯤ ꯈꯜꯂꯝꯅꯤ ꯁꯤꯁꯦ ꯀꯩꯅꯣꯝꯃꯗꯤ ꯈꯟꯕ ꯃꯥꯜꯂꯤꯅꯦ
ꯎꯝ
ꯍꯤꯄꯥꯗꯤ ꯃꯤꯅ ꯉꯁꯤ ꯕꯣꯜ ꯉꯥꯏꯔ ꯌꯦ ꯇꯣꯁꯦ ꯍꯥꯏꯕꯗꯤ ꯃꯥꯅ ꯌꯥꯝ ꯍꯥꯏꯔ ꯇꯥꯠ
ꯑꯩꯁꯦ ꯑꯁ ꯈꯪꯗꯦ ꯀꯨꯝꯅꯤꯡꯗꯕꯒꯨꯝ ꯇꯧꯋꯦ ꯑꯩꯅ ꯉꯁꯥꯏ ꯌꯦꯡꯈꯤꯒꯦ ꯍꯥꯏꯕꯔ
ꯑꯩꯅ ꯍꯥꯏꯕꯒꯤ ꯑꯃꯨꯛ ꯆꯠꯇ꯭ꯔ ꯂꯩꯒꯅꯨ
ꯍꯥꯥ
ꯆꯤ ꯃꯣꯏꯅ ꯀꯨꯝꯃꯔꯁꯤꯔ ꯈꯪꯗꯦ
ꯀꯩ ꯍꯥꯏꯕ ꯅ ꯀꯔꯤ ꯑꯣꯏꯅ ꯀꯨꯝꯁꯤꯔꯕ
ꯖꯤꯝ ꯃꫭꯏꯅ ꯖꯤꯝ
ꯆꯠꯂꯣꯍꯦ ꯅꯪ ꯅꯃꯥꯟꯅꯕ ꯑꯩꯈꯣꯏ ꯅꯨꯡꯉꯥꯏꯔꯣꯏ ꯍꯥꯏꯔꯒ ꯀꯔꯤ
ꯑꯁ ꯀꯨꯝꯃꯣꯏꯗ ꯑꯩ ꯂꯦꯛꯀꯅꯤ ꯍꯥꯏ ꯑꯗꯨ ꯂꯦꯛꯅꯤꯡꯗꯦꯕ
ꯑꯩꯁꯨ ꯃꯤꯒꯤ ꯌꯨꯝꯗ ꯂꯦꯛꯄ ꯍꯩꯇꯦꯅꯦ
ꯎꯝ ꯑꯃꯃꯨꯛ ꯍꯥꯟꯁꯤ ꯕꯣꯜ ꯌꯦꯡꯉꯗꯤ ꯊꯦꯡꯈ꯭ꯔꯅꯤ ꯑꯗꯨꯗꯤ ꯂꯦꯛꯈ꯭ꯔꯦꯁꯦ ꯍꯥꯏꯕꯀꯣ
ꯑꯥꯎ
ꯂꯦꯛꯅꯤꯡꯗꯕ ꯌꯨꯝ ꯍꯥꯟꯅꯁꯦ ꯑꯃꯨꯛ ꯌꯨꯝ ꯏꯕꯨ ꯌꯦꯡꯕ ꯂꯣꯏꯔꯒ ꯐꯟꯁꯔꯗꯤ ꯆꯠꯄ ꯌꯥꯏꯕ ꯑꯗꯣ ꯅꯦꯛꯁ ꯍꯥꯏꯔꯗꯤ
ꯀꯩꯅꯣ ꯄꯨꯡ ꯃꯔꯤ ꯇꯥꯔꯗꯤ ꯅꯣꯡꯉꯥꯟꯗ꯭ꯔꯣ
ꯍꯣꯏ
ꯕꫭꯜꯁꯦ ꯄꯨꯡ ꯀꯌꯥ ꯁꯥꯟꯅꯕ꯭ꯔꯣ
ꯕꯔꯣ ꯃꯈꯥꯏꯗ
ꯕꯔꯣ ꯃꯈꯥꯏꯗꯤ ꯄꯨꯡ ꯀꯌꯥꯐꯥꯎ ꯁꯥꯟꯅꯒꯦꯔꫭ
ꯑꯃꯥ ꯑꯅꯤ ꯑꯍꯨꯝ ꯐꯥꯎ ꯁꯥꯅꯕ ꯌꯥꯏ
ꯎꯝ ꯑꯍꯨꯝꯗ ꯑꯃꯨꯛ ꯌꯨꯝ ꯍꯟꯕꯗꯤ ꯅꯣꯡꯉꯥꯜꯂꯣꯏꯅꯤꯀꯣ
ꯎꯝ
ꯈꯪꯗꯦ ꯕꯥꯏ ꯑꯩꯁꯨ ꯈꯨꯝꯁꯤꯔ ꯈꯨꯝꯃꯣꯏꯁꯤꯔ ꯃꯇꯝꯗꯤ ꯑꯃꯨꯛ ꯃꯥꯡꯉꯦ ꯍꯌꯦ ꯌꯧꯔꯗꯤ ꯍꯪꯆꯤꯛꯇꯤ ꯐꯖꯅ ꯇꯨꯝꯈ꯭ꯔꯅꯤ ꯑꯃꯨꯛꯒ
ꯎꯝ ꯍꯨꯝ ꯅꯪꯒꯤꯗꯤ ꯃꯇꯝ ꯌꯥꯝ ꯃꯥꯡꯈ꯭ꯔꯕꯅꯦ ꯍꯥꯏꯅꯤꯡꯗꯦ
ꯍꯣꯏ
ꯑꯦꯛꯖꯥꯝꯁꯨ ꯌꯥꯝ ꯅꯛꯈ꯭ꯔꯕ ꯑꯗꯨꯝ ꯀꯩꯅꯣ ꯆꯠꯅꯤꯡꯉꯥꯏ ꯉꯥꯛꯇ ꯆꯠꯇꯕꯗꯨꯅ ꯐꯩꯌꯦ ꯅꯪꯒꯤ ꯃꯇꯝ ꯃꯥꯡꯉꯦ ꯂꯥꯏꯔꯤꯛꯁꯨ ꯄꯥꯗꯦ ꯍꯣꯔꯦꯟ ꯄꯨꯡ ꯇꯔꯨꯛꯇꯤ ꯆꯠꯈ꯭ꯔꯅꯤ ꯑꯗꯨꯝ ꯄꯥꯔꯇꯤ ꯇꯧꯔꯒꯥ ꯉꯥꯎꯔꯒ ꯂꯩꯒꯅꯤ
ꯉꯥꯎꯗꯤ ꯉꯥꯎꯔꫭꯏ
ꯉꯥꯎꯗ꯭ꯔꯁꯨ ꯃꯇꯝ ꯃꯥꯡꯉꯦꯅ
ꯃꯇꯝ ꯃꯥꯡꯉ ꯍꯥꯏꯗꯤ ꯉꯥꯎꯗꯦ ꯉꯥꯎꯒꯦ ꯅꯪ ꯍꯥꯏꯕꯗꯣ ꯂꯥꯜꯂꯦ
ꯑꯆꯥ
ꯑꯩ ꯉꯥꯎ ꯔꫭꯏꯕ ꯑꯩ ꯊꯛꯇꯦ ꯑꯩ ꯌꯨ ꯊꯛꯇꯦꯕ
ꯉꯥꯎꯕ ꯍꯥꯏꯕꯗꯤ ꯌꯨꯝ ꯊꯛꯄ ꯉꯛꯇ ꯅꯠꯇꯦ ꯅꯪ ꯃꯇꯝ ꯃꯥꯡꯅ ꯌꯥꯔꯦ ꯆꯪꯠꯂꯣ ꯅꯪ
ꯑꯗꯨꯅꯤ ꯅꯣꯔꯋꯦ ꯍꯥꯏꯕ ꯃꯐꯝꯁꯤ ꯆꯠꯅꯤꯡꯉꯤꯅꯦ ꯅꯨꯡꯉꯥꯏꯒꯅꯤ
ꯆꯜꯂꯣ
ꯆꯠꯅꯤꯡ ꯁꯨꯏꯖꯔꯂꯦꯟꯒꯨꯝꯕ ꯆꯠꯅꯤꯡꯉꯦ
ꯆꯠꯂꯣ ꯍꯌꯦꯡꯋꯥꯏ ꯑꯥ ꯊꯕꯛ ꯐꯪꯉꯀꯥꯟꯗ ꯀꯣꯏꯕ ꯆꯠꯂꯣ
ꯀꯥꯏꯗꯩ ꯆꯠꯄ ꯉ, ꯃꯣꯏꯗ ꯄ꯭ꯂꯦꯟ ꯇꯣꯡꯕ ꯀꯤꯌꯦ ꯏꯁꯤꯡ ꯇꯣꯡꯅꯤꯡꯗꯦ
ꯅꯪꯁꯨꯔꯣ
ꯎꯝ
ꯑꯩꯁꯨ ꯑꯍꯥꯟꯕ ꯑꯦꯛꯁꯄꯤꯔꯤꯌꯦꯟ ꯇꯧꯕ ꯀꯥꯟꯗ ꯑꯁ ꯑꯍꯥꯟꯕ ꯑꯩꯅ ꯇꯣꯡꯕꯗꯣ
ꯎꯝ
ꯑꯗꯨ ꯃꯇꯝꯗ ꯎꯝ ꯀꯩꯅꯣ ꯌꯥꯝ ꯇꯧꯕ ꯃꯇꯝꯅꯦꯕꯀꯣ ꯎꯝ ꯅꯣꯡ ꯅꯠꯇꯦ ꯎꯝ ꯏꯔꯥꯡ ꯈꯔ ꯂꯩꯕ ꯃꯇꯝꯅꯦꯕꯀꯣ
ꯑꯣ
ꯑꯗꯨꯗ ꯆꯠꯄꯅꯦꯕ ꯍꯜꯂꯛꯄꯗ ꯅꯨꯄꯤ ꯍꯥꯏꯗꯤ ꯏꯆꯦ ꯈꯣꯏ ꯀꯣꯏꯕ ꯆꯠꯄꯅꯦꯕ ꯀꯩꯅꯣꯗ ꯅꯦꯄꯥꯜꯗ ꯃꯣꯏꯒꯤ ꯐꯦꯃꯤꯂꯤꯁꯨ ꯂꯩꯕꯒꯤ
ꯎꯝ
ꯑꯗꯨ ꯀꯣꯏꯕ ꯆꯠꯄ ꯀꯥꯟꯗ ꯍꯜꯂꯛꯄ ꯀꯥꯟꯗ ꯅꯨꯄꯤ ꯑꯃꯒ ꯑꯩꯒ ꯍꯜꯂꯛꯄꯅꯦꯕ
ꯎꯝ
ꯑꯩꯅ ꯏꯝꯐꯥꯜꯗ ꯊꯕꯛ ꯂꯩꯈ꯭ꯔꯕ ꯆꯠꯇꯕ ꯌꯥꯗ꯭ꯔꯕꯈꯣꯗꯣ ꯊꯂꯛꯄꯗ ꯑꯁ ꯃꯤꯗꯣ ꯌꯥꯝ ꯐꯝꯗ꯭ꯔꯦꯕꯀꯣ ꯄꯦꯁꯦꯟꯖꯔ ꯌꯥꯝꯗ꯭ꯔꯦꯕ ꯑꯩꯗꯤ ꯏꯊꯟꯇ ꯐꯝꯃꯦꯕ ꯑꯍꯥꯟꯕꯁꯨ ꯑꯣꯏꯔꯒ ꯑꯍ ꯑꯩ ꯁꯤꯒꯦ ꯇꯧꯕꯅꯤꯅꯦ ꯀꯤꯕꯗꯨꯒꯣ ꯃꯟꯗꯦ ꯑꯩꯁꯦ ꯑꯁ ꯑꯦꯌꯔꯐꯤꯁ ꯊꯤꯟꯖꯤꯜꯂꯒ ꯏꯁꯩ ꯇꯥꯔꯗ ꯈꯔ ꯐꯒꯦꯔ ꯍꯥꯏꯔꯀꯣ ꯌꯥꯗꯦ ꯌꯥꯝ ꯀꯤꯌꯦ ꯃꯤ ꯑꯃ ꯑꯩ ꯏꯅꯥꯛꯇ ꯐꯝꯃꯗꯤꯀꯣ ꯈꯔ ꯐꯕꯀꯣ
ꯎꯝ
ꯏꯊꯟꯗ ꯐꯝꯕꯅꯤꯅ ꯅꯨꯡꯉꯥꯏꯇꯕ ꯆꯥꯡꯗꯣ ꯏꯝꯐꯥꯜꯗ ꯌꯧꯔꯛꯄꯗꯗꯤ ꯂꯧꯕꯗꯤ ꯂꯥꯛꯄꯤꯌꯦ ꯒꯥꯔꯤ ꯆꯠꯇꯕ ꯃꯇꯝꯅꯦꯕꯀꯣ ꯀꯥꯔꯐ꯭ꯌꯨꯨꯒ ꯊꯝꯃꯒ ꯑꯗꯨꯗꯤ ꯑꯗꯨ ꯑꯍꯥꯟꯕꯅꯦ ꯑꯗꯨꯗꯤ ꯌꯥꯔꯦ ꯑꯗ ꯃꯥꯏꯟꯆꯥ ꯄꯁꯔꯦ ꯀ ꯂꯣꯡ ꯗ꯭ꯔꯥꯏ ꯌꯦ ꯍꯥꯏꯅꯦ ꯆ ꯀꯦ ꯁꯤꯅ ꯅꯨꯡꯉꯥꯏꯅꯤ ꯑꯗꯨꯝꯕ ꯂ ꯇꯣꯡꯅꯤꯡꯗꯦ ꯑꯩ
ꯍꯣꯏ ꯂꯣꯡ ꯗ꯭ꯔꯥꯏꯚꯅꯦꯅꯨꯡꯉꯥꯏ ꯕꯣꯔꯤꯡꯁꯨꯨꯏ ꯌꯦꯕꯀꯣ
ꯎꯝ
ꯄꯂꯦꯟ ꯇꯣꯡꯕꯖꯦ ꯕꯣꯔꯤꯡ ꯆꯨꯏꯌꯦ ꯑꯩ ꯀꯥꯔꯤ ꯑꯃ ꯂꯩꯈꯤꯒꯦ
ꯎꯝ ꯅ ꯅ ꯆꯁꯦ
ꯑꯩ ꯄꯩꯁꯥ ꯄꯥꯏꯈꯤꯒꯦ ꯄꯩꯁꯥ ꯄꯥꯏꯗ꯭ꯔꯦ
ꯄꯥꯏꯔꯣ ꯄꯥꯏꯔꯣ ꯊꯕꯛ ꯑꯦꯛꯖꯥꯝ ꯇꯧꯔꯒ ꯊꯕꯛ ꯐꯪꯈ꯭ꯔꯣ ꯑꯗꯨꯒ ꯅꯩꯔꯣ ꯀꯣꯏꯕ ꯆꯠꯈ꯭ꯔꯁꯦ ꯂꯣꯡ ꯗ꯭ꯔꯥꯏꯕ ꯆꯠꯁꯦ
ꯌꯥꯗꯔꯦ
ꯑꯥ ꯇꯨꯝꯈ꯭ꯔꯦ ꯑꯉꯥꯡ ꯐꯖꯅ ꯍꯥꯟꯅ ꯎꯝ ꯄꯜꯂꯦꯟꯗ ꯆꯠꯂꯦꯕꯀꯣ
ꯎꯝ
ꯑꯗꯨꯗꯤ ꯑꯩꯒꯤ ꯏꯃꯥꯟꯅꯕꯤ ꯏꯃꯥꯟꯅꯕ ꯑꯩꯈꯣꯏꯗꯦꯗ
ꯎꯝ
ꯆꯠꯄꯁꯨ ꯉꯝꯗꯦ ꯑꯗꯨ ꯅꯨꯃꯤꯠꯇꯨ ꯋꯦꯗꯔꯁꯨ ꯌꯥꯝ ꯐꯠꯇꯕꯀꯣ
ꯎꯝ
ꯑꯗꯨ ꯑꯩꯗꯤ ꯁꯤꯒꯦ ꯇꯧꯋꯦꯕꯦꯠꯇꯔꯣ ꯃꯤꯁꯨ ꯈꯔ ꯆꯤꯟꯕꯈꯣꯏꯗꯣ
ꯑꯣ
ꯃꯤꯗꯣ ꯍꯦꯟꯈ꯭ꯔꯕꯀꯣ ꯑꯗꯨꯒꯤ ꯐꯃ ꯀꯥꯟꯗ ꯅꯨꯡꯉꯥꯏꯇꯕꯁꯤ
ꯃꯣꯟ ꯌꯦꯁꯦꯁꯤ ꯅꯣꯔꯋꯦꯗꯗꯤ ꯅꯨꯃꯤꯠ ꯊꯥ ꯀꯌꯥꯔ ꯃꯝꯗꯕꯅꯤꯅꯦ ꯊꯥ ꯀꯌꯥꯅ ꯃꯝꯕ ꯊ꯭ꯔꯤ ꯃꯟ ꯍꯥꯏ ꯀꯌꯥ ꯁꯤꯁ ꯃꯟꯊ
ꯑ ꯑꯗꯨꯗ ꯁꯨ ꯇꯨꯝ ꯇꯨꯝꯃꯔꯣꯏꯅꯦ
ꯍꯣꯏ ꯑꯗꯨꯒ ꯁꯤꯛꯁ ꯃꯟꯁꯅ ꯑꯃꯨꯛꯀ ꯄꯨꯔꯥ ꯃꯝꯕ
ꯑ ꯀꯅꯥꯅ ꯅꯅꯤ ꯍꯦ ꯑꯗꯨ ꯃꯐꯝꯗꯤ
ꯎꯝꯣꯏꯀꯣ
ꯇꯂꯦ ꯇꯨꯝꯕ ꯃꯇꯝꯗ ꯇꯨꯝꯕ ꯐꯪꯗ꯭ꯔ ꯇꯨꯝꯃꯣꯏꯗꯕ ꯃꯇꯝꯗ ꯑꯗꯨꯝ ꯇꯨꯝꯃ ꯂꯩꯒꯔꯣ
ꯅꯨꯡꯉꯥꯏꯅꯤꯅꯗꯝ ꯅꯨꯡꯗꯥꯡꯒꯤ ꯑꯣꯏꯔꯁꯨ ꯅꯨꯡꯗꯥꯡꯗ ꯃꯔꯝꯗꯨꯅꯤꯡꯉꯩꯗꯤ ꯇꯨꯝꯈ꯭ꯔꯅꯤꯅ
ꯎꯝ ꯂꯩꯅꯤꯡꯗꯦ ꯆꯅꯤꯡꯗꯦ ꯍꯥ ꯀꯅꯥ ꯀꯅꯥꯔꯣ ꯀꯣꯜ ꯇꯧꯅꯤ ꯍꯥꯏꯕ ꯍꯧꯔꯤꯅꯦ
ꯎꯝ
ꯎꯝ ꯇꯧꯔꯤꯗ
ꯑꯩꯅ ꯌꯥꯕ ꯄꯤꯔꯤ ꯇꯧ
ꯌꯥꯅꯤ ꯅꯪꯁꯨ
ꯑꯩꯅ ꯌꯥꯔꯁꯨ ꯌꯥꯗ꯭ꯔꯁꯨ ꯇꯧꯒꯅꯤ ꯍꯥꯏꯗꯅꯅꯤ
ꯏꯁ ꯍꯩꯄ ꯌꯥꯝ ꯁꯥꯏꯅ ꯅꯪꯗꯤ ꯅꯪ ꯍꯩꯄꯥ ꯁꯥꯒꯅꯨꯀꯣ ꯑꯩ ꯇꯧꯗꯕꯅꯤꯀꯣ ꯋꯥꯔꯤ ꯁꯥꯟꯅꯗꯕꯅꯤ
ꯁꯥꯟꯅꯧꯗ ꯁꯤꯗꯗꯤ ꯀꯩꯁꯨ ꯀꯥꯏꯗꯦꯗ
ꯋꯥꯁꯨ ꯃꯥꯡꯅ ꯂꯩꯇ꯭ꯔꯦ ꯀꯔꯤ ꯁꯥꯟꯅꯁꯤꯔ ꯃꯤꯒ
ꯍꯥꯏꯅ ꯈꯥꯏꯅ
ꯈꯥꯏꯅꯤꯡꯉꯥꯏ ꯂꯩꯇ꯭ꯔꯦ ꯏꯟꯇꯔꯦꯁꯇꯣ ꯂꯩꯇ꯭ꯔꯦ ꯍꯥꯏꯕ ꯍꯥꯏꯗꯤ ꯑꯍꯥꯟꯕ ꯍꯧꯕ ꯀꯥꯟꯗꯗꯤ ꯏꯟꯇꯔꯦꯁꯇꯨ ꯂꯩꯔꯒ ꯍꯧꯖꯤꯛꯇꯤ ꯂꯣꯏꯅ ꯃꯥꯡꯈ꯭ꯔꯦꯗꯅ ꯍꯥꯟꯅ ꯄꯥꯏꯕ ꯃꯤꯁꯤꯡꯁꯨ ꯎꯁꯨ ꯎꯗ꯭ꯔꯦꯅꯦ ꯍꯧꯖꯤꯛꯇꯤ
ꯎꯝ
ꯏꯇꯔꯦꯁ ꯂꯩ ꯏ ꯇꯔꯦꯗ
ꯎꯝ
ꯎꯗꯤ ꯀꯩꯅ
ꯎꯝ ꯍꯥꯏꯕꯅꯦ ꯑꯣ ꯑꯣ ꯍꯥꯏꯕꯅꯤ ꯇꯥꯕꯅꯤꯅ ꯅꯪꯒꯤ ꯋꯥꯔꯤꯗꯣ
ꯅꯪꯁꯨ ꯍꯦꯛ ꯑꯩꯒ ꯁꯨꯃꯥꯏꯅ ꯐꯖꯅ ꯋꯥꯔꯤ ꯁꯥꯕ ꯍꯕꯗꯩ ꯋꯥꯁꯦ ꯄꯪꯉꯥꯡ ꯉꯥꯡꯗ꯭ꯔꯦꯅꯦ ꯏꯆ ꯅꯨꯄꯥꯁꯦ
ꯑꯩꯈꯣꯏꯅ
ꯌꯥꯝ ꯁꯦꯔꯤꯁꯇ ꯂꯩꯈ꯭ꯔꯦ
ꯃꯤ ꯑꯇꯣꯞꯄ ꯀꯤ ꯇꯥꯏꯞꯇ ꯄꯉꯥꯡ ꯉꯥꯡꯕ ꯌꯥꯕ꯭ꯔꯣ
ꯌꯥꯝ ꯑꯩꯗꯤ ꯍꯧꯖꯤꯛꯇꯤ ꯌꯥꯝ ꯁꯦꯔꯤꯌꯁ ꯇꯥꯈ꯭ꯔꯦꯕ ꯅꯪꯗꯣ
ꯑꯩꯕꯨ ꯣꯔꯤꯡ ꯆꯨꯒꯅꯤꯗ ꯑꯩ
ꯑꯩꯕꯣ
ꯑꯩꯕꯨꯗꯤ ꯄꯅꯤ ꯆꯨ ꯃꯕ
ꯑꯩꯅꯔꯣꯕ ꯀꯩꯒꯤꯅꯣ ꯆꯨꯗꯣꯏꯁꯦ
ꯑꯗꯨꯗꯤ ꯍꯧꯖꯤꯛꯇꯤ ꯑꯩꯗꯤ ꯄꯨꯡꯈꯥꯏ ꯈꯥꯏꯔꯔꯣꯏ
ꯈꯥꯏꯒꯅꯨꯅ ꯑꯩ ꯌꯥꯝ ꯈꯥꯏꯕ
ꯊꯪꯅ ꯍꯥꯏꯔ ꯠ ꯃꯅꯤꯅꯦ ꯎꯝ ꯎꯝꯝ ꯎꯝ ꯎꯝ
ꯑꯗꯨꯒ ꯎꯝ ꯎꯗ ꯂꯣꯏꯁꯤꯜꯂꯅꯤ ꯑꯗꯨꯝ
ꯑꯥ ꯌꯥꯝ ꯂꯩꯏꯁꯟꯅꯤꯡꯕ꯭ꯔꯅ ꯍꯧꯖꯤꯛ ꯂꯣꯏꯁꯟꯁꯤꯔꯣꯑꯣ
ꯑꯣ
ꯁꯤ ꯅꯨꯄꯥꯁꯦ ꯁꯨꯃꯥꯏꯅ ꯉꯥꯛꯇ ꯉꯥꯡꯉꯤꯅꯦ ꯑꯩꯅꯗꯤꯁꯨ ꯉꯥꯏ ꯍꯥꯏꯗꯤꯦ
ꯁꯤ ꯅꯨꯄꯥꯁꯦ ꯍꯥꯏꯕꯁꯦ ꯑꯩꯒꯤ ꯏꯃꯥꯟꯅꯕꯤꯗꯣ ꯌꯥꯝ ꯃꯥꯜꯂꯦ ꯅ ꯑꯃꯨꯛꯇ ꯍꯧꯖꯤ ꯀ ꯄ ꯏꯈ ꯅꯣ ꯀ ꯃꯥꯜ ꯅ
ꯅꯪꯒꯤ ꯑꯦ ꯁꯣꯏꯔꯝꯝꯕꯅꯤ ꯁꯣꯏꯗ꯭ꯔꯁꯤ
ꯑꯦ ꯑꯩꯒꯤ ꯏꯃꯥꯟꯅꯕꯤꯗꯨꯗꯤ ꯏꯁꯦꯡꯅ ꯍꯥꯏꯕꯤꯒꯤ ꯃꯁꯛꯤ ꯐꯖꯠꯇꯤ ꯈꯪꯁꯨ ꯈꯪꯉꯤ ꯅꯪꯅꯤꯅ ꯐꯖꯩꯗ ꯑꯅ ꯊꯤ ꯊꯤ ꯐꯖꯩ ꯅꯪꯅ ꯍꯦꯜꯅ ꯊꯤ ꯐꯖꯩ ꯗꯕꯜ ꯗꯕꯜ
ꯊꯤꯕ ꯐꯖꯕꯩ ꯋꯥ ꯅꯠꯇꯦ ꯌꯥꯝ ꯐꯖꯩ ꯍꯥꯏꯒꯅꯨ ꯑꯩꯉꯣꯟꯗ ꯀꯩꯁꯨ ꯐꯖꯗꯦ
ꯍꯧꯛ ꯀꯤ ꯍꯥꯏꯌꯨ ꯍꯥꯏꯕ꯭ꯔꯥ
ꯍꯅ
ꯊꯤꯗꯤ ꯍꯥꯏꯕ ꯌꯥꯗꯦ ꯐꯖꯔꯒ ꯑꯗꯨꯃꯥꯏ ꯊꯤꯗꯣ
ꯐꯅꯕꯧꯗꯨꯕꯨ ꯐꯖꯩ ꯌꯥꯏ ꯍꯥꯏꯁꯦ ꯉꯧꯕꯗꯨꯕꯨ ꯉꯧꯋꯦ ꯍꯥꯏꯁꯦ ꯉꯧꯕꯗꯨꯕꯨ ꯖ ꯀꯅꯨ
ꯑꯆꯥꯣ
ꯃꯤ ꯌꯥꯝ ꯐꯖꯕ ꯊꯤꯕꯅꯦ ꯅꯪꯁꯦ ꯑꯗꯨꯝ ꯅꯪꯅ ꯍꯦꯛ ꯋꯥꯔꯤ ꯁꯥꯕ ꯍꯥꯎꯗꯩ ꯑꯗꯨꯝ ꯈꯪꯕꯅꯦ ꯁꯠ ꯐꯖꯕꯁꯦ ꯌꯥꯝ ꯄꯥꯝꯃꯦꯕꯅ
ꯄꯝ ꯔꯗꯤꯅ ꯄꯅꯤ ꯁ ꯆ ꯄ ꯄꯝ ꯔꯗꯤ
ꯑꯠꯆꯥ ꯑꯠꯆꯥ ꯑꯠꯆꯥ ꯍꯥꯏꯗꯤ ꯅꯨꯄꯤꯁꯤꯡꯁꯨ ꯅꯨꯄꯥꯁꯤꯡ ꯂꯣꯏ ꯃꯁꯛ ꯐꯖꯕ ꯄꯥꯝꯃꯗꯤ ꯑꯊꯤꯕ ꯃꯌꯥꯝ ꯂꯩꯍꯧꯔꯅꯤꯅꯦ
ꯅꯨꯄꯥꯗꯤ ꯅꯨꯄꯤꯗꯤ ꯑꯗꯨꯃꯥꯏꯅ ꯇꯧꯕ ꯌꯥꯗꯦ ꯅꯨ ꯑꯊꯤꯕ ꯑꯣꯏꯔꯁꯨꯦ ꯑꯦꯛꯁꯦꯞ ꯇꯧꯒꯗꯕꯅꯤ
ꯅꯠꯇꯦ ꯅꯣꯏꯅꯗꯤ ꯑꯦꯛꯁꯦꯞ ꯇꯧꯅꯤꯡꯗꯔ ꯅꯨꯄꯤꯗ ꯑꯦꯛꯁꯦꯞ ꯇꯧꯔꯗꯤ ꯀꯔꯤꯔꯣ
ꯑꯗꯨꯗꯤ ꯈꯪꯗ꯭ꯔꯦ ꯑꯗꯨ ꯑꯗꯨꯕꯨ ꯁꯤꯗꯤ ꯍꯧꯅꯕꯤꯅꯤꯅ ꯋꯥꯔꯤꯅꯤꯅ ꯊꯥꯏꯅꯗꯤ ꯅꯨꯄꯥꯗꯤ ꯅꯤꯡꯊꯧ ꯑꯣꯏꯔꯁꯨ ꯅꯨꯄꯤ ꯐꯖꯕ ꯑꯃ ꯊꯤꯔꯛꯑꯣ ꯅꯨꯄꯤ ꯐꯖꯕ ꯑꯃ ꯂꯧꯒꯅꯤꯕꯍꯣꯡꯉꯅꯤ ꯂꯩꯗꯅ ꯁꯤꯗꯤ ꯇꯧꯔꯏꯗꯅ ꯀꯜꯆꯔꯅꯤꯗꯅ ꯊꯥꯏꯅꯗꯒꯤ ꯇꯧꯔꯛꯈ꯭ꯔꯕ ꯂꯩꯗꯅ ꯅꯨꯄꯤ ꯅꯨꯄꯥ ꯅꯨꯄꯤ ꯑꯗꯨꯃꯥꯏꯅ ꯍꯥꯏꯒꯅꯨ ꯍꯦ ꯀꯝ ꯐꯪꯗꯅ ꯑꯩ ꯃꯥꯡꯖꯅꯤꯍꯦ
ꯀꯔꯤꯕꯥ ꯍꯧꯖꯤꯀꯤꯗꯣ
ꯑꯗꯨꯃꯥꯏꯅ ꯍꯥꯏꯒꯅꯨꯕ ꯍꯣꯔꯦꯟ ꯐꯪꯈ꯭ꯔꯗꯤ ꯃꯥꯡꯖꯅꯤꯕ ꯑꯩ
ꯑꯣ ꯑ